ꯑꯣ
ꯍꯂꯣ ꯏꯇꯥ ꯍꯔꯛ
ꯅꯨꯡꯉꯥꯏꯖꯔꯤ ꯌꯦꯁ
ꯏꯇꯥꯎꯒꯤ ꯈꯣꯟꯖꯦꯜꯁꯦ ꯌꯥꯝꯅ ꯍꯧꯋꯦ
ꯎꯝ ꯍꯧꯕꯅꯦ ꯑꯗꯨꯕꯨꯗꯤ ꯐꯣꯟ ꯑꯍꯟꯕ ꯑꯣꯏꯕꯩꯅꯦ
ꯑꯗꯨꯅꯦ ꯑꯇꯣꯞꯄꯒ ꯀꯩꯅꯣ ꯇꯧ ꯇꯧꯀꯥꯟꯗ ꯌꯥꯝꯅ ꯍꯧꯗꯕꯁꯨ ꯌꯥꯎꯋꯦ ꯑꯗꯨꯣ ꯅꯪ ꯈꯨꯟꯗꯁꯤꯗꯤ ꯌꯥꯝ ꯍꯧꯥꯎꯋꯦ ꯍꯥꯏꯕ
ꯑꯗꯣ ꯏꯇꯥꯎꯒꯤ ꯈꯣꯟꯖꯦꯜꯁꯦ ꯈꯤꯇꯪ ꯀꯩꯅꯣ ꯃꯔꯛꯇ ꯇꯠꯄ ꯌꯥꯎꯋꯦꯕꯀꯣ ꯀꯩꯒꯤꯅꯣꯗꯤ ꯈꯪꯗꯦ ꯑꯃꯨꯛ ꯅꯦꯋꯥꯛꯁꯦ ꯅꯪ ꯁꯦ ꯅꯨꯡꯉꯥꯏꯇꯕꯩꯔ ꯈꯪꯗꯦ ꯑꯗꯣ ꯈꯤꯇꯪ ꯅꯦꯠꯋꯥꯛ ꯅꯨꯡꯉꯥꯏꯕ ꯃꯐꯝꯗ ꯂꯩꯕꯤꯌꯨꯕ
ꯑ ꯑꯧ ꯂꯩꯅꯤ ꯑꯩ ꯅꯦꯠꯋꯥꯛꯁ ꯈꯔ ꯇꯠꯄ ꯀꯔꯤ ꯇꯧꯔꯝꯃꯤꯅꯣ ꯍꯧꯖꯤꯛꯄꯣ
ꯑꯩꯁꯦ ꯉꯁꯥꯏ ꯊꯕꯛ ꯆꯠꯂꯨꯔꯦ ꯑꯗꯨꯒ ꯍꯜꯂꯛꯑꯦ ꯍꯜꯂꯛꯑꯒ ꯆꯥꯛꯆꯥ ꯊꯣꯛꯑꯦ ꯆꯥꯛꯆꯥ ꯊꯒ ꯁꯨꯝ ꯍꯥꯏꯗꯤ ꯋꯥꯔꯤ ꯁꯥꯟꯅꯕ ꯏꯃꯥꯟꯅꯕꯈꯩ ꯋꯥꯔꯤ ꯁꯥꯟꯅꯒꯦꯅ ꯂꯩꯀꯣꯜꯗ ꯑꯣꯏꯅ ꯊꯣꯛꯂꯛꯏꯌꯦ ꯌꯨꯝꯗ ꯌꯥꯝ ꯂꯥꯡꯕ ꯑꯗꯨꯒꯤ ꯁꯣꯝꯗꯤ ꯀꯩꯗꯧꯕꯤꯔꯤꯒꯦ ꯍꯧꯖꯤꯛꯄꯣ
ꯀꯔꯤ ꯃꯊꯦꯜ ꯆꯥꯈ꯭ꯔꯒꯦ ꯉꯁꯤꯒꯤ
ꯉꯁꯤꯁꯦ ꯈꯥꯃꯦꯟꯁꯤꯟ ꯑꯃ ꯊꯣꯡꯉꯦ ꯃꯣꯔꯣꯛ ꯑꯃ ꯃꯦꯠꯂꯦ ꯉꯥ ꯇꯥꯎꯕ ꯑꯃ ꯇꯧꯔꯦ ꯅꯪꯗꯤ ꯀꯩꯀꯩ ꯆꯥꯔꯒꯦ ꯉꯁꯤꯒꯤ
ꯑꯩꯁ ꯍꯧꯖꯤꯛ ꯆꯥꯛ ꯊꯣꯡꯉꯤ ꯆꯥꯛ ꯊꯣꯡꯉꯦ ꯑꯩ ꯍꯧꯖꯤꯛ ꯆꯥꯛ ꯊꯣꯡꯕ ꯂꯣꯏꯔꯦ ꯆꯥꯛꯁꯦ ꯀꯩꯅꯣꯗ ꯀꯥꯝꯍꯟꯈ꯭ꯔꯦ ꯄ꯭ꯔꯦꯁꯔ ꯀꯨꯀꯔꯗ ꯑꯗꯨꯒ ꯑꯩ ꯍꯧꯖꯤꯛ ꯏꯔꯣꯟꯕ ꯑꯃ ꯐꯨꯠꯂꯦ ꯂꯣꯏꯔꯦ ꯏꯔꯣꯟꯕꯁꯤ ꯏꯔꯣꯟꯊꯣꯛꯑꯅꯤ ꯂꯐꯨꯊꯔꯔꯕ ꯏꯔꯣꯜꯂꯅꯤ ꯅꯐꯨꯊꯥꯔꯨꯅꯦ ꯑꯂꯨꯅꯦꯗꯩꯅ ꯍꯥꯞꯆꯤꯜꯂꯦ ꯎ ꯃꯣꯔꯣꯛ ꯑꯃꯒ ꯁꯤ ꯍꯧꯖꯤꯛ ꯃꯦꯠꯇ ꯃꯦꯠꯇꯅ ꯇꯧꯔꯒ ꯏꯔꯣꯜꯂꯅꯤ
ꯑꯣ ꯅꯪꯗꯤ ꯃꯊꯦꯜ ꯌꯥꯝ ꯂꯣꯡꯕꯁꯦ ꯌꯥꯝ ꯍꯩꯖꯕ ꯍꯩꯕꯅꯦ ꯌꯥꯝꯅ ꯃꯊꯦꯜ ꯂꯣꯡꯕꯗꯤ ꯅꯪꯁꯨꯦ ꯌꯥꯝꯅ ꯅꯣꯏꯗꯨꯗꯗꯤ ꯅꯣꯡ ꯇꯥꯗ꯭ꯔꯣ ꯑꯩꯈꯣꯏꯁꯤꯗꯤ ꯅꯣꯡ ꯇꯥꯔꯛꯏꯌꯦ
ꯑꯩꯈꯣꯏꯗꯤ ꯅꯣꯡ ꯇꯥꯗꯦ ꯑꯩꯈꯣꯏ ꯉꯔꯥꯡ ꯅꯍꯥꯟ ꯅꯣꯡ ꯇꯥꯏ ꯑꯗꯣ ꯍꯧꯖꯤꯛꯇꯤ ꯅꯣꯡ ꯇꯥꯗꯤ ꯌꯥꯝ ꯁꯥꯏꯌꯦ
ꯑꯣ
ꯑꯗꯣ ꯉꯁꯤꯗꯤ ꯀꯔꯤ ꯀꯔꯤ ꯀꯔꯤ ꯀꯔꯤ ꯀꯔꯤ ꯀꯔꯤ ꯊꯧꯔꯥꯡ ꯂꯩꯕꯅꯣ ꯉ ꯐꯁꯤ ꯗꯌꯦ
ꯉꯁꯤꯁꯦ ꯊꯧꯔꯥꯡꯁꯦ ꯆꯠꯅꯉꯥꯏ ꯂꯩꯇꯦꯗ ꯉꯔꯥꯡꯕꯨꯗꯤ ꯉꯥ ꯐꯥꯕ ꯀꯩ ꯀꯩ ꯐꯥꯔꯝꯗ ꯈꯣꯏ ꯇꯥꯛꯄ ꯆꯠꯂꯨꯏꯌꯦ ꯉꯥ ꯈꯔ ꯄꯔꯛꯑꯦ ꯑꯗꯨ ꯑꯗꯨꯒ ꯉꯁꯤꯗꯤ ꯑꯃꯨꯛ ꯀꯔꯤꯝ ꯂꯩꯇꯦ ꯉꯁꯤꯗꯤ ꯌꯨꯝꯗ ꯐ꯭ꯔꯤ ꯂꯩ ꯍꯥꯏ ꯇꯥꯔꯦ
ꯑꯣ ꯌꯥꯝ ꯅꯨꯡꯉꯥꯏꯕꯩ ꯋꯥꯅꯤꯅꯦ ꯑꯗꯨꯗꯤ
ꯑꯥ ꯅꯪꯗꯤ ꯀꯣꯏꯕ ꯎꯝ ꯑꯩꯈꯣꯏꯗꯤ ꯁꯥꯗꯤꯌꯦ ꯁꯤ ꯌꯥꯝ ꯏꯪꯉꯦ ꯍꯥꯏꯕ ꯅꯨꯡꯁꯤꯠ ꯍꯥꯏꯗꯤ ꯅꯣꯡ ꯃꯪꯂꯤ ꯃꯪꯂꯤ ꯇꯧꯔꯒ ꯑꯃ ꯂꯩꯕꯗꯣ ꯑꯗꯨꯃꯥꯏꯅ ꯁꯃꯥꯏꯅ ꯂꯩꯑꯕ ꯑꯗꯒꯤ ꯅꯣꯡꯁꯨ ꯉꯁꯥꯏ ꯑꯌꯨꯛꯁꯨ ꯉꯁꯥꯏ ꯅꯣꯡ ꯈꯔ ꯆꯨꯏ ꯑꯗꯒꯤ ꯍꯧꯖꯤꯛꯁꯨ ꯅꯣꯡ ꯈꯔ ꯄꯂꯤ ꯄꯜꯂꯤ ꯇꯧꯔꯤ ꯑꯗꯨꯃꯥꯏꯅ ꯇꯧꯕꯅꯤ ꯅꯣꯡ ꯁꯥꯗꯤ ꯁꯥꯗꯦꯕ ꯑꯗꯣ ꯁꯣꯝꯗꯤ ꯀꯣꯏꯕꯒ ꯆꯠꯄꯤꯗ꯭ꯔꯕ ꯀꯣꯏꯕꯒ
ꯑꯩꯁꯦ ꯉꯁꯤꯁꯦ ꯑꯩꯈꯣꯏꯒꯤ ꯉꯁꯤ ꯀꯩꯅꯣꯝꯃ ꯑꯩꯈꯣꯏꯒꯤ ꯂꯝꯄꯥꯛ ꯑꯃꯗ ꯑꯩꯈꯣꯏ ꯉꯁꯤ ꯆꯥꯛꯀ ꯄꯨꯔꯒ ꯉꯁꯤ ꯆꯥꯛꯆꯥꯕ ꯆꯠꯀꯅꯤ ꯏꯃꯥꯟꯅꯕ ꯏꯃꯥꯟꯅꯕꯤ ꯃꯌꯥꯝ ꯑꯩꯈꯣꯏ ꯉꯁꯤꯒꯤ ꯍꯥꯏꯅꯈ꯭ꯔꯦ ꯄꯨꯡꯖꯥ ꯃꯁꯤꯡ ꯍꯥꯏꯅꯈ꯭ꯔꯦ ꯍꯣꯔꯦꯟ ꯅꯨꯃꯤꯗꯥꯡ ꯋꯥꯏꯔꯝꯗ ꯑꯩꯈꯣꯏ ꯆꯠꯀꯅꯤ ꯐꯖꯤꯨꯇꯌꯥ ꯑꯃ ꯆꯥꯏ
ꯎꯝ ꯍꯣꯔꯦꯟ ꯀꯦꯊꯔ ꯆꯠꯇꯥꯥꯔꯦ ꯑꯗꯨꯗꯤ
ꯀꯦꯊꯗꯣꯏꯅꯦ ꯇꯞ ꯇꯥꯒ ꯀꯦꯠꯊꯔꯅꯤ ꯑꯗꯒꯤ ꯍꯧꯖꯤꯛ ꯉꯥꯏꯍꯥꯛ ꯂꯩꯔꯒ ꯍꯧꯖꯤꯛ ꯑꯛ ꯑꯩꯈꯣꯏꯒꯤ ꯃꯊꯦꯜ ꯂꯨꯀꯣꯏ ꯁꯦꯝꯃꯅꯤ ꯎ ꯆꯥꯛꯀ ꯌꯦꯟꯒ ꯊꯣꯡꯕꯤꯗꯣ ꯑꯗꯨꯗꯣ ꯊꯣꯡꯉꯅꯤ ꯑꯗꯨꯒ ꯑꯩꯈꯣꯏ ꯍꯧꯖꯤꯛ ꯑꯥꯎ ꯑꯗꯨ ꯁꯦꯝꯃꯒ ꯍꯧꯖꯤꯛ ꯄꯦꯛ ꯇꯧꯔꯅꯤ ꯑꯗꯨꯒ ꯑꯩꯈꯣꯏ ꯄꯨꯔꯒ ꯆꯠꯇꯣꯔꯤꯕꯅꯤ
ꯑꯣ ꯅꯨꯡꯉꯥꯏꯔꯣ ꯅꯨꯡꯉꯥꯏꯔꯣ ꯅꯪꯅ ꯅꯨꯡꯉꯥꯏꯕ ꯍꯥꯏꯁꯦ ꯑꯩꯈꯣꯏꯁꯨ ꯄꯦꯟꯖꯔꯤꯕꯅꯤ
ꯃꯍꯍꯅꯦꯩꯔ ꯂꯝ
ꯅꯪꯕꯨ ꯌꯨꯝ ꯊꯣꯛꯂꯛꯀꯅꯤꯕ ꯌꯨꯝ ꯊꯣꯛꯂꯛꯀꯅꯤ ꯍꯥꯏꯗꯅꯦ ꯅꯪꯕ
ꯌꯨꯝꯁꯦ ꯍꯧꯖꯤꯛꯀꯥꯟ ꯌꯨꯝꯗ ꯆꯠꯄ ꯌꯥꯗꯦ ꯌꯨꯝꯁꯦ ꯍꯧꯖꯤꯛ ꯆꯠꯄ ꯆꯠꯄ ꯌꯥꯗꯦ ꯑꯩ ꯌ ꯑꯩ ꯌꯨꯝ ꯆꯠꯅꯤꯡꯗꯦ
ꯑꯣ ꯐꯔꯦ ꯐꯔꯦ ꯅꯪꯅꯧꯕ ꯑꯗꯨꯗ ꯅꯨꯡꯉꯥꯏꯅ ꯂꯩ ꯍꯥꯏꯇꯥꯥꯔꯒꯗꯤ ꯂꯥꯛꯇ꯭ꯔꯁꯨ ꯌꯥꯏ ꯀꯩꯁꯨ ꯀꯥꯏꯗꯦ
ꯑꯧ ꯑꯩꯈꯣꯏ ꯑꯗꯨ ꯅꯨꯡꯉꯥꯏꯌꯦ ꯁ꯭ꯋꯥꯏꯗ ꯑꯣꯏꯅ ꯑꯗꯨꯝ
ꯑꯣ ꯅꯪ ꯅꯃꯥꯟꯅꯕ ꯑꯃ ꯌꯥꯝ ꯅꯪꯅ ꯌꯥꯝ ꯆꯠꯆꯕꯗꯣ ꯑꯗꯨꯗꯤ ꯆꯠꯇ꯭ꯔꯕꯣ ꯍꯧꯖꯤꯛꯀꯥꯟ ꯀꯃꯥꯏ ꯀꯃꯥꯏ ꯇꯧ ꯇꯧꯔꯤꯁꯦ
ꯀꯅꯥꯅꯣ ꯍꯥꯏꯔꯤꯁꯦ ꯑꯩ ꯈꯪꯗꯌꯦ
ꯅꯪ ꯀꯣꯆꯤꯡ ꯇꯧꯐꯝꯗꯒ ꯍꯦꯛꯇ ꯆꯠꯄ ꯑꯗꯒꯤ ꯍꯦꯛꯇ ꯂꯩꯁꯤꯟꯕꯤ ꯍꯦꯛꯇ ꯂꯦꯛꯁꯤꯟꯕꯤ ꯇꯧꯕꯗꯣ ꯑꯗꯨꯗꯣ
ꯇꯛꯁꯤꯟꯕꯤ ꯇꯛꯁꯤꯟꯕꯤ ꯆꯠꯂꯦ ꯆꯠꯀꯅꯤ ꯎꯅꯒꯅꯤ ꯑꯗꯨ ꯃꯇꯝ ꯃꯇꯝꯅ ꯍꯧꯖꯤꯛꯇꯤ ꯆꯠꯄ ꯌꯥꯗ꯭ꯔꯤ ꯍꯧꯖꯤꯛ ꯉꯁꯤ ꯀꯣꯏꯕ ꯆꯠꯂꯨ ꯈꯉ ꯀꯣꯏꯕ ꯆꯠꯂ ꯆꯠꯂꯒ ꯉꯁꯤ ꯑꯩꯈꯣꯏꯒꯤ
ꯃꯤ ꯀꯌꯥꯃꯨꯛ ꯁꯨꯒꯦ ꯉꯁꯤ ꯆꯠꯇꯣꯏꯁꯤꯅ
ꯉꯁꯤꯁꯦ ꯑꯩꯈꯣꯏꯁꯦ ꯃꯤ ꯑꯩꯈꯣꯏ ꯑꯍꯨꯝ ꯑꯔꯤ ꯃꯔꯤ ꯆꯥꯠꯇꯣꯏꯅꯦ ꯃꯔꯤ ꯆꯠꯇꯣꯏꯅꯦ ꯌꯥꯝꯗꯦ ꯃꯤ ꯌꯥꯝꯕꯁ ꯁꯦ ꯊꯤ ꯌꯥꯝ ꯌꯥꯝꯃꯦ ꯑꯗꯨꯅ ꯃꯤꯌꯥ ꯌꯥꯗ
ꯎꯝ ꯍ ꯐꯔꯦ ꯐꯔꯦ ꯍꯦꯛ ꯍꯦꯛꯇ ꯀꯣꯏꯊꯔꯣ ꯁꯤꯟ ꯊꯨꯡꯅ ꯍꯦꯛꯇ ꯅꯣꯏ ꯃꯔꯤꯗꯨꯅ ꯍꯦꯛꯇ ꯄꯥꯜꯂꯣ
ꯅꯣꯏꯗꯤ ꯆꯤꯡꯗ ꯆꯤꯡꯗ ꯏꯟꯁꯥꯡ ꯄꯨꯔꯒ ꯆꯥꯕ ꯆꯠꯇ꯭ꯔꯕꯣ
ꯍꯧꯖꯤꯛꯀꯥꯟꯁꯦ ꯆꯤꯡꯁꯦ ꯆꯠꯄꯗꯤ ꯌꯥꯕꯅꯦ ꯑꯗꯣ ꯊꯕꯛ ꯂꯣꯏꯅ ꯆꯤꯟꯅꯕ ꯑꯩꯒꯤ ꯏꯃꯥ ꯥꯟꯅꯕꯁꯤꯡꯁꯦ ꯑꯗꯨꯅ ꯆꯠꯇ꯭ꯔꯦ ꯍꯧꯖꯤꯛꯀꯥꯟ ꯑꯌꯨꯛꯇꯁꯨ ꯑꯩꯗꯤ ꯊꯕꯛꯇꯨ ꯆꯠꯄꯅꯤꯅ ꯃꯣꯏ ꯋꯥꯋꯀꯤꯡ ꯀꯩꯀꯩ ꯆꯠꯄꯗꯨꯁꯨ ꯆꯠꯇ꯭ꯔꯦ ꯔꯦ ꯃꯣꯏꯅꯤ ꯑꯗꯨꯝ ꯄꯨꯟꯕꯅꯦ
ꯑꯣ ꯍꯛꯆꯥꯡ ꯊꯥꯖꯟ ꯇꯧꯕ ꯆꯠꯂꯤꯔꯕ ꯅꯪꯁꯦ
ꯍꯣꯏ ꯍꯛꯆꯥꯡ ꯁꯥꯖꯦꯜ ꯇꯧꯕ ꯆꯠꯂꯦ ꯑꯗꯒꯤ ꯍꯜꯂꯛꯄꯅ ꯄꯨꯡ ꯕꯥꯔꯣꯗ ꯍꯜꯂꯛꯑꯦ ꯋꯥꯔꯃꯤꯅ ꯑꯗꯨꯝ ꯂꯦꯛꯊꯔ ꯇꯥꯔ ꯂꯩꯔꯦ ꯑꯗꯨꯝ ꯋꯥꯔꯤꯁꯨ ꯁꯥꯟꯅꯕ ꯐꯪꯗꯦꯕ ꯃꯣꯏꯁꯨ ꯊꯕꯛ ꯅꯤꯅꯀꯣ
ꯎꯝ ꯍꯛꯆꯥꯡ ꯆꯥꯡꯖꯦꯟ ꯇꯧꯕꯅ ꯈ꯭ꯋꯥꯏꯗꯒꯤ ꯃꯔꯨꯅꯤ ꯑꯩꯁꯨ ꯍꯧꯖꯤꯛꯀꯥꯟ ꯑꯌꯨ ꯇ ꯍꯧꯒꯠꯂꯒ ꯍꯛꯆꯥꯡ ꯁꯥꯖꯟ ꯇꯧꯋꯦ ꯑꯩ ꯍꯥꯟꯅ ꯀꯩꯅꯣ ꯇꯧꯔꯝꯕꯅꯦ ꯏꯁꯥꯁꯦ ꯅꯣꯏꯈꯠꯂꯝꯕꯅꯦ ꯍꯧꯖꯤꯛ ꯀꯦ ꯖꯤ ꯀꯦ ꯖꯤ ꯑꯍꯨꯝ ꯇꯥꯈ꯭ꯔꯦ
ꯑꯣ ꯇꯧꯕꯤꯌꯨ ꯇꯧꯕꯤꯌꯨ ꯈꯔ ꯈꯔ ꯅꯣꯡꯃꯒꯤ ꯍꯨꯃꯥꯡ ꯂꯧꯊꯣꯛꯄ ꯍꯥꯏꯁꯦ ꯌꯥꯝ ꯐꯈ꯭ꯔꯁꯦ
ꯍꯨꯃꯥꯡꯗꯤ ꯌꯥꯝ ꯇꯥꯏꯑ ꯃꯄꯥꯟ ꯊꯣꯛꯄꯒ ꯍꯨꯃꯥꯡꯗꯤ ꯣꯔꯣ ꯣꯔꯣ ꯣꯔꯣ ꯆꯦꯜꯂꯦ ꯍꯨꯃꯥꯡꯗꯤ ꯌꯥꯝ ꯇꯥꯏꯑ ꯑꯗꯨꯗ ꯑꯗꯨꯒ ꯏꯁꯥꯁꯦ ꯁꯨꯝ ꯈꯤꯇꯪ ꯁꯥꯟꯅꯔꯒꯗꯤ ꯏꯁꯥ ꯃꯅꯨꯡꯗ ꯌꯥꯎꯔꯤꯕ ꯑꯩꯈꯣꯏꯒꯤ ꯍꯛꯆꯥꯡꯒꯤ ꯄꯥꯠ ꯃꯌꯥꯝꯁꯦ ꯑꯁꯤ ꯁꯨ ꯀꯥꯟꯅꯕ ꯐꯪꯉꯤꯗꯅ
ꯍꯣꯏꯌꯦ ꯑꯗꯨꯕꯨꯅꯦ ꯍꯥꯏꯁꯦ ꯍꯥꯏꯗꯤ ꯅꯨꯡꯁꯥ ꯁꯥꯕꯒꯤ ꯍꯨꯃꯥꯡ ꯇꯥꯕ ꯍꯥꯏꯗꯨꯗꯤ ꯗꯤꯍꯥꯏꯗ꯭ꯔꯦꯠ ꯇꯧꯕ ꯅꯤꯗꯅꯀꯣ ꯏꯁꯤꯡ ꯑꯊꯣꯛꯄ ꯈꯛꯇꯅꯦꯕ ꯅꯪ ꯅꯁꯥꯒꯤ ꯍꯥꯏꯗꯤ ꯃꯅꯨꯡꯒꯤ ꯃꯈꯩꯗꯣ ꯐꯪꯁ ꯐꯖꯅ ꯐꯪꯁꯟ ꯇꯧꯍꯟꯒꯦ ꯍꯥꯏ ꯇꯔꯦ ꯃꯦꯟ ꯈ ꯆꯪꯉꯤꯗꯅꯀꯣ ꯈꯔ ꯂꯦꯡ ꯈꯣꯠꯄ ꯗꯔꯀꯥꯔ ꯑꯣꯏꯌꯦꯕ ꯑꯗꯨ ꯈꯔ ꯈꯔ ꯇꯧꯕꯗꯣ ꯐꯩꯌꯦ ꯌꯥꯝꯅꯡ ꯑꯗꯣ ꯅꯣꯏ ꯏꯕꯥꯏꯗꯤ ꯂꯩꯔꯤꯕ꯭ꯔꯣ ꯅꯠꯇꯅ ꯈꯛꯇ ꯂꯩꯕ꯭ꯔꯣ ꯀꯃꯥꯏꯅ ꯇꯧꯒꯦ
ꯍꯧꯖꯤꯛꯇꯤ ꯏꯊꯟꯗ ꯂꯩꯌꯦ ꯏꯕꯥꯏ ꯆꯪꯉꯛꯑꯅꯤ
ꯑꯣ ꯏꯃꯥ ꯑꯗꯨꯗꯤ ꯃꯊꯟꯗ ꯂꯩꯔꯗꯤ ꯄꯨꯔꯥ ꯀꯣꯏꯅꯤꯡ ꯂꯥꯡꯅꯤꯡꯕ ꯑꯗꯨꯝ ꯇꯧꯕ ꯌꯥꯔꯤꯅꯦ ꯅꯠꯇ꯭ꯔꯥ
ꯑꯩ ꯀꯣꯏꯅꯤꯡ ꯂꯥꯅꯤꯡꯕ ꯍꯧꯖꯤꯛ ꯑꯗꯨꯒꯤ ꯃꯇꯝ ꯍꯦꯟꯈ꯭ꯔꯦ ꯀꯣꯏꯕ ꯂꯥꯡꯕ ꯑꯩ ꯍꯧꯖꯤꯛ ꯇꯧꯗ꯭ꯔꯦ ꯑꯗꯨꯝꯕ ꯇꯧꯗ꯭ꯔꯦ ꯑꯩ ꯍꯧꯖꯤꯛ
ꯎꯝ ꯒ꯭ꯌꯥꯟ ꯇꯥꯕꯕꯤ ꯑꯣꯏꯔꯦꯕ ꯍꯧꯖꯤꯛꯀꯥꯟ
ꯑꯩꯈꯣꯏ ꯀꯩꯅꯣ ꯃꯅꯨꯡꯗ ꯅꯠꯇ꯭ꯔꯗꯤ ꯂꯩꯇ꯭ꯔꯦ ꯌꯥꯗꯦ ꯑꯗꯨꯃꯥꯏꯅ ꯀꯨꯣꯏꯆꯠ ꯆꯠꯄ
ꯒ꯭ꯌꯥꯟ ꯇꯥꯕꯤ ꯑꯃ ꯑꯣꯏꯔꯝꯕꯁꯦ ꯌꯥꯝ ꯐꯩꯌꯦ ꯍꯥꯟꯅꯗꯤ ꯌꯥꯝꯅ ꯂꯥꯡꯖ ꯈꯣꯠꯆꯕ ꯆꯠꯆ ꯈꯣꯠꯆꯕꯁꯦ ꯌꯥꯝꯅ ꯄꯥꯝꯖꯕꯅꯦ ꯅꯪꯁꯦ ꯍꯧꯖꯤꯛꯀꯥꯟꯁꯦ ꯀꯩꯗꯧꯔꯕꯅꯣ ꯑꯍꯟ ꯑꯣꯏꯁꯤꯜꯂꯛꯄꯒꯤꯔ ꯀꯩꯅꯣ
ꯍꯧꯖꯤꯛꯀꯥꯟꯁꯤ ꯌꯥꯗ꯭ꯔꯦ ꯄꯨꯡꯆꯠ ꯆꯠꯄ ꯄꯨꯡꯆꯠ ꯆꯠꯊꯣꯛꯄ ꯌꯥꯗꯦ ꯍꯧꯖꯤꯛꯀꯥꯟ ꯑꯊꯤꯡꯕ ꯈꯔ ꯂꯩꯈ꯭ꯔꯦ ꯑꯗꯣ ꯆꯅꯅꯤ
ꯆꯥꯛꯄꯨ ꯊꯣꯡꯉꯤꯕ꯭ꯔꯣ ꯅꯠꯇ꯭ꯔꯒꯅ ꯊꯣꯡꯕ ꯂꯣꯏꯔꯕꯣ ꯀꯃꯥꯏꯅ ꯇꯧꯒ
ꯆꯥꯛꯁꯦ ꯊꯣꯡꯕ ꯂꯣꯏꯔꯦ ꯑꯗꯣ ꯑꯩ ꯍꯧꯖꯤꯛ ꯏꯔꯣꯟꯕꯁꯤꯗ ꯑꯗꯨꯗ ꯑꯩ ꯉꯥꯔꯤꯁꯤ ꯉꯥꯜꯂꯝꯗꯔꯦ ꯑꯗꯨꯅ ꯑꯩ ꯉꯥꯔꯤꯁꯦ ꯍꯧꯖꯤꯛ ꯑꯃꯨꯛ ꯂꯧꯔꯤꯒꯅ
ꯑꯣ ꯉꯥꯔꯤ ꯂꯧꯔꯒ ꯃꯦꯠꯄꯁꯨ ꯍꯥꯎꯋ
ꯐꯌꯥꯗꯠ
ꯍꯣꯏ ꯅꯣꯏ ꯑꯗꯨ ꯑꯗꯨꯗꯤ ꯉꯥꯔꯤꯗꯣ ꯑꯗꯨꯝ ꯃꯔꯥꯡ ꯀꯥꯏꯅ ꯐꯪꯕ꯭ꯔꯣ ꯅꯠꯇ ꯅꯠꯇ꯭ꯔꯒ ꯀꯃꯥꯏꯅ ꯇꯧꯒꯦ
ꯉꯥꯔꯤ ꯅꯨꯡꯁꯥꯒꯤ ꯆꯦꯂꯪꯁꯦ ꯈꯔ ꯇꯥꯡꯉꯤ ꯑꯗꯨꯅ ꯑꯩ ꯑꯗꯨꯝ ꯑꯩꯒꯤ ꯑꯩꯒꯤ ꯋꯥꯠꯇꯅꯕꯗꯤ ꯑꯗꯨꯝ ꯄꯤꯔꯛꯅꯕ ꯑꯗꯨꯝ ꯂꯩꯌꯦ ꯑꯗꯨꯅ ꯄꯤꯍꯜꯂꯤ ꯂꯛꯑꯦ ꯑꯗꯨꯝ
ꯎꯝ ꯌꯥꯝ ꯐꯩꯌꯦ ꯄꯤꯔꯛꯅꯕ ꯁꯪꯒ ꯆꯥꯎꯕꯅꯤꯅ ꯃꯤꯁꯦ ꯑ ꯁꯪꯒ ꯆꯥꯎꯕꯅꯤꯅ ꯑꯃꯅ ꯑꯃꯅ ꯍꯦꯛꯇ ꯄꯨꯔꯛꯑꯒ ꯍꯦꯛꯇ ꯄꯤꯕꯤꯔꯕ ꯑꯗꯒꯤ ꯌꯥꯝ ꯐꯩ ꯌꯥꯝꯅ ꯁ꯭ꯋꯥꯏꯗꯒꯤ ꯁ꯭ꯋꯥꯏꯗ ꯂꯩꯕꯒ ꯆꯞ ꯃꯥꯟꯅꯅ ꯂꯩꯕꯗꯣ ꯌꯥꯝꯅ ꯐꯩ ꯑꯗꯣ ꯑꯇꯩꯗꯤ ꯋꯥꯔꯤ ꯁꯥꯟꯅꯗꯕ꯭ꯔꯣ ꯑꯇꯩ ꯅꯃꯥꯟꯅꯕ ꯃꯈꯩꯁꯤꯗꯤ ꯀꯔꯤ ꯋꯥꯔꯤ ꯁꯥꯟꯅꯗꯕ꯭ꯔꯣ
ꯑꯩ ꯁꯥꯟꯅꯗꯦ ꯀꯅꯥꯝꯇꯒ ꯍꯧꯖꯤꯛ ꯁꯥꯟꯅꯁꯦ ꯍꯥꯏꯕ ꯑꯃꯗꯩ ꯌꯥꯗꯦ
ꯑꯣ ꯅꯣꯏ ꯅꯃꯥꯟꯅꯕꯤ ꯆꯤꯡ ꯃꯌꯥꯒꯤꯗꯣ ꯑꯗꯨꯏꯗꯣ ꯃꯥꯏ ꯅꯨꯄꯥꯒ ꯋꯥꯔꯤ ꯁꯥꯟꯅꯕ ꯒꯤꯅꯦ ꯑꯗꯨꯝ ꯂꯥꯛꯑꯦ ꯈꯣꯟꯖꯦꯜ ꯑꯗꯨꯝ ꯇꯥꯏꯌꯦ ꯑꯗꯨꯅꯅꯦ ꯈꯔ ꯈꯔꯅꯦ ꯅꯪꯁꯨꯅꯦ ꯍꯧꯗꯣꯛꯑꯒ ꯅ ꯃꯥꯒ ꯑꯃꯨꯛ ꯁꯥꯟꯅꯧꯕ ꯋꯥꯔꯤꯗꯣ ꯈꯔ ꯈꯔ
ꯑꯣ ꯉꯔꯥꯡ ꯅꯨꯃꯤꯗꯥꯡꯒꯤ ꯁꯥꯟꯅꯩꯁꯤꯡꯒꯤ ꯏꯇꯥꯗꯣ
ꯑꯣ ꯐꯩꯌꯦ ꯃꯥꯗꯤ ꯌꯥꯝ ꯋꯥꯔꯤ ꯁꯥꯟꯅꯕ ꯌꯥꯝ ꯐꯕꯅꯦ ꯑꯗꯣ ꯃꯥꯗꯤ ꯅꯨꯃꯤꯗꯥꯡ ꯈꯔ ꯊꯦꯡꯈ꯭ꯔꯗꯤ ꯀꯣꯜ ꯋꯥꯔꯤ ꯁꯥꯟꯅꯁꯦ ꯍꯥꯏꯕ ꯌꯥꯗꯕꯅꯦ ꯀꯩꯒꯤꯅꯣꯗꯤ ꯉꯟꯇ ꯉꯟꯇꯥ ꯇꯨꯝꯕꯅꯦꯕ ꯑꯗꯨꯅ ꯈꯔ ꯈꯔ ꯉꯟꯅ ꯉꯟꯅ ꯍꯦꯛꯇ ꯁꯥꯟꯅꯧ
ꯅꯪꯒꯤ ꯑꯃ ꯑꯩꯈꯣꯏꯒꯤ ꯀꯩꯅꯣꯗꯨꯒꯤ ꯇꯨꯔꯦꯟꯒꯤ ꯇꯨꯔꯦꯟ ꯃꯄꯥꯟꯗ ꯂꯩꯕꯤꯗꯨꯅ ꯀꯃꯥꯏꯅ ꯇꯧꯈ꯭ꯔꯕꯅꯣ ꯇꯨꯔꯦꯟ ꯃꯄꯥꯟꯗ ꯂꯩꯕꯤꯗꯨꯅꯕꯨ ꯍꯧꯖꯤꯛꯁꯤ ꯊꯕꯛ ꯆꯠꯂꯤꯕ꯭ꯔꯥ ꯅꯠꯇ꯭ꯔꯒꯅ ꯀꯔꯤꯅꯣ
ꯄꯩꯁꯥ ꯌꯥꯝ ꯌꯥꯝ ꯐꯪꯗꯦꯅ ꯏꯁꯧ ꯂꯥꯡꯕꯗꯒꯤ ꯍꯧꯖꯤꯛ ꯋꯥꯔꯤ ꯁꯥꯟꯅꯗ꯭ꯔꯦ ꯀꯩꯒꯤꯅꯣꯗꯤ ꯈꯪꯗꯦ ꯃꯥꯁꯦ ꯃꯇꯗꯥꯎꯁꯨ ꯌꯥꯗꯕ ꯍꯥꯏꯇꯥꯔꯦꯀꯣ ꯃꯤ ꯑꯇꯩꯒ ꯁꯨꯝ ꯌꯦꯡꯅꯔ ꯀꯥꯟꯗ ꯑꯗꯨꯒꯤ ꯑꯣꯏꯔ ꯃꯥꯜꯂꯦ ꯑꯗꯨꯒꯤ ꯈꯪꯗꯦ ꯉꯁꯤ ꯉꯍꯥꯟꯗꯤ ꯄꯥꯎ ꯐꯥꯎꯅꯗꯦ ꯑꯩꯁꯨ ꯉꯍꯥꯟ ꯅꯍꯥꯟꯗꯤ ꯉꯁꯥꯏ ꯀꯣꯜ ꯆꯅꯒꯤꯔꯣꯏ ꯈꯤꯇꯪ ꯀꯣꯛꯇꯣ ꯈꯤꯇꯪ ꯆꯥꯛꯏꯕ ꯑꯗꯨꯒꯤ ꯈꯪꯉꯤꯗꯅ ꯑꯩꯁꯨ ꯃꯔꯛ ꯃꯔꯛꯇ ꯀꯣꯛ ꯆꯥꯛ ꯅꯪ ꯈꯪꯉꯤꯗꯨ ꯑꯗꯨꯒꯤ ꯑꯩꯅ ꯀꯣꯟꯅ ꯀꯣꯟꯅ ꯑ ꯊꯥ ꯍꯧꯒꯠꯄꯒꯤꯗ ꯊꯥ ꯄꯥꯡꯈꯠꯂꯛꯄꯒꯤꯗ ꯒ꯭ꯌꯥꯟ ꯇꯥꯗꯦꯕ ꯑꯗꯨꯒꯤ ꯑꯣ ꯑꯗꯨꯃꯥꯏꯅ ꯆꯥꯛꯄꯗꯨꯒꯤ ꯑꯩꯁꯦ ꯃꯇꯝ ꯈꯔ ꯂꯦꯞꯄꯤꯒꯦꯅ ꯂꯦꯞꯊꯣꯛꯎꯔꯦ ꯑꯗꯩ ꯍꯧꯖꯤꯛꯀꯥꯟ ꯇꯧꯔꯛꯈꯤꯕ ꯗ꯭ꯔꯦꯃꯥ ꯑꯩꯅꯁꯨ ꯅꯍꯥꯟ ꯏꯁꯧ ꯈꯔ ꯇꯧꯈ꯭ꯔꯕ ꯑꯩꯅ ꯀꯣꯜ ꯇꯧꯕꯗ ꯁꯨꯛ ꯄꯥꯏ ꯄꯥꯏꯗꯕ ꯃꯥꯁꯦ ꯑꯗꯨꯗ ꯑꯩꯅꯅꯦ ꯅꯨꯃꯤꯗꯥꯡꯁꯦ ꯇꯧꯕꯅꯦꯕ ꯅꯨꯃꯤꯗꯥꯡꯁꯦ ꯇꯧꯕ ꯁꯨꯄꯥꯏ ꯗꯦ ꯑꯗꯨꯒ ꯑꯃꯨꯛ ꯑꯌꯨꯛꯇ ꯇꯧꯕꯁꯤꯗꯅꯦ ꯑꯌꯨꯛꯇ ꯇꯧꯕꯁꯤꯁꯨ ꯄꯥꯏꯗ꯭ꯔꯤꯅꯦ ꯑꯗꯨꯗꯅꯦꯕ ꯑꯩꯅ ꯄꯥꯏꯈꯠꯂꯛ ꯀꯥꯟꯁꯤꯗ ꯑꯩꯅ ꯁꯤꯔꯕꯣ ꯍꯥꯏꯔꯨꯔꯦ ꯈꯪꯉꯕ꯭ꯔꯥ ꯑꯗꯨꯒ ꯃꯣꯏ ꯃꯃꯥꯗꯣ ꯑꯣꯏꯔꯦ ꯑꯗꯣ ꯃꯣꯏ ꯃꯃꯥꯗꯨꯅ ꯅꯣꯛꯂꯛꯑꯦꯕꯀꯣ ꯈꯪꯉꯕ꯭ꯔꯥ ꯑꯗꯨꯗ ꯑꯩ ꯁꯨꯕꯥꯁ ꯅꯠꯇꯦ ꯁꯨꯕꯥꯁꯗꯤ ꯀꯤꯡꯊꯣꯛꯈ꯭ꯔꯦ ꯍꯥꯏꯔꯦ ꯈꯪꯉꯕ ꯑꯩꯁꯦ ꯗꯨꯀꯥꯟ ꯆꯣꯞꯄꯤꯗꯅ ꯑꯩꯅ ꯅꯣꯏ ꯅꯆꯥꯅꯨꯄꯥꯗꯣ ꯐꯣꯟꯇꯣ ꯑꯝꯇ ꯄꯥꯏꯈꯠꯇꯕ ꯑꯩꯩ ꯑꯩꯁꯦ ꯁꯥꯎꯅꯤꯡ ꯁꯥꯎꯅꯤꯡ ꯂꯩꯔꯝꯕꯩꯅꯦ ꯃꯃꯥ ꯍꯥꯏꯔꯝꯃꯦ ꯄꯨꯔꯥ ꯆꯣꯞꯄꯦꯗꯅ ꯅꯨꯃꯤꯠꯇꯨꯗꯤ
ꯑꯗꯣ ꯃꯥꯁꯦ ꯈꯔ ꯈꯔ ꯀꯩꯅꯣ ꯇꯧꯔꯦ ꯍꯧꯖꯤꯛꯀꯥꯟꯗꯤ ꯈꯔ ꯃꯥꯁꯦ ꯑꯍꯣꯡꯕ ꯈꯔꯗꯤ ꯎꯔꯦ ꯍꯥꯟꯅꯗꯤ ꯀꯩꯅꯣꯒꯨꯝꯕ ꯌꯥꯝꯅ ꯏꯔꯛꯑꯝꯕꯅꯦ ꯆꯤꯊꯤ ꯌꯥꯝ ꯏꯔꯛꯑꯝꯕꯅꯦ ꯑꯗꯨꯣ ꯍꯧꯖꯤꯛ ꯆꯤꯊꯤꯁꯦ ꯏꯔꯛꯈꯤꯗ ꯗ꯭ꯔꯦ ꯍꯧꯖꯤꯛꯇꯤ ꯃꯥ ꯗꯥꯏꯔꯦꯛ ꯗꯥꯏꯔꯦꯛ ꯑꯣꯏꯅ ꯀꯩꯅꯣ ꯑꯣꯏꯅ ꯍꯥꯏꯔꯦ ꯃꯆꯤꯟꯅ ꯑꯣꯏꯅ ꯉꯥꯡꯕ ꯍꯩꯈ꯭ꯔꯦ ꯈꯔ ꯃꯥꯜꯂꯦ ꯀꯃꯥꯏꯅ ꯇꯧꯔꯤꯅꯣ ꯈꯪꯗꯦ
ꯍꯣꯏꯌꯦ ꯑꯗꯨꯕꯨꯗꯤ ꯍꯣꯏ ꯑꯗꯨ ꯐꯔꯦ ꯐꯔꯦ ꯑꯗꯨ ꯃꯇꯝꯁꯤꯁꯨ ꯂꯣꯏꯁꯤꯜꯂꯛꯑꯦ ꯎꯝ ꯊꯝꯅꯕ ꯇꯧꯔꯁꯤꯀꯣ ꯎꯝ